ꯑ... ꯑꯥ ꯇꯥꯕꯔꯣ ꯇꯥꯏꯌꯦ ꯇꯥꯏꯌꯦ ꯇꯥꯏꯌꯦ ꯄꯤꯝꯆꯥ꯫
ꯄꯦꯇꯤꯒ ꯅꯪ ꯅꯩꯔꯤꯕ ꯎꯝ꯫
ꯎꯝ ꯑꯩꯗꯤ ꯍꯧꯖꯤꯛ ꯈꯛꯇꯅꯦ ꯆꯥꯛ ꯆꯥꯊꯣꯛꯇ ꯉꯥꯏꯔꯤ꯫ ꯑꯩꯈꯣꯏꯗꯤ ꯊꯕꯛ ꯌꯥꯝ ꯆꯤꯟꯕꯅꯤꯅꯀꯣ ꯎ ꯄꯥꯏ ꯂꯩꯇꯦ꯫ ꯑꯩ ꯉꯁꯤ ꯉꯥ ꯐꯥꯕ ꯆꯠꯂꯤꯌꯦ꯫
ꯎꯝ꯫
ꯉꯥ ꯐꯥꯕ ꯉꯥ ꯐꯥꯕ꯫
ꯀꯌꯥꯝ ꯐꯥꯒꯦ꯫ ꯌꯥꯝꯅ
ꯌꯥꯝꯃꯤꯗ ꯑꯩꯈꯣꯏ ꯂꯣꯀꯦꯜꯒꯤ ꯀꯦꯖꯤ ꯑꯃ ꯃꯈꯥꯏ ꯈꯔ ꯍꯦꯜꯂꯦ꯫
ꯎꯝ ꯄꯨꯨꯈ꯭ꯔꯤꯗꯒꯔꯥ꯫
ꯍꯥꯥ꯫
ꯅꯣꯏ ꯄꯣꯈ꯭ꯔꯤꯗꯒꯤꯔꯕ
ꯅꯠꯇꯦ ꯍꯦ ꯀꯩꯅꯣ ꯑꯩꯈꯣꯏ ꯍꯣꯔꯦꯟ ꯅꯪꯅꯅꯦ
ꯇꯨꯔꯦꯟꯗ
ꯃꯤ ꯀꯌꯥ ꯆꯠꯄ
ꯃꯤ ꯃꯔꯤ ꯆꯠꯂꯤꯑꯦ ꯃꯤ ꯑꯍꯨꯝꯅ ꯉꯥ ꯐꯕ ꯑꯗꯣ ꯃꯤ ꯑꯃꯅ ꯆꯥꯛ ꯍꯦꯟꯖꯥꯡ ꯄꯨꯕ
ꯎꯝ ꯑꯩ ꯑꯩ ꯑꯩꯉꯣꯟ ꯑꯩꯕꯨꯁꯨ ꯀꯧꯒꯦ ꯈꯪꯕꯤꯅꯤꯡꯗꯦ
ꯍꯥꯥ
ꯑꯩꯁꯨ ꯆꯠꯅꯤꯡꯕꯅꯦꯕ ꯀꯧꯔꯛꯄ ꯌꯥꯕꯅꯦꯕ ꯑꯩꯕꯨꯁꯨ
ꯑꯗꯨꯗꯤ
ꯉꯥ ꯐꯥꯕꯗ ꯌꯥꯎꯅꯤꯡꯉꯦꯕ ꯑꯩꯁꯨ
ꯑꯗꯨꯗꯤ ꯍꯌꯦꯡ ꯑꯃꯨꯛ ꯆꯠꯁꯤꯔꯣ
ꯍꯌꯦꯡ ꯆꯠꯇꯣꯏꯔꯣ
ꯍꯌꯦꯡ ꯆꯠꯂꯤꯑꯣ ꯁꯠꯇꯣꯏꯅꯤ ꯅꯪꯁꯨ ꯌꯥꯎꯅ ꯆꯠꯁꯤꯔꯣ
ꯍꯌꯦꯡ ꯆꯠꯄ ꯑꯣꯏꯔꯗꯤ ꯑꯩꯁꯨ ꯌꯥꯎꯒꯦꯗꯅ
ꯂꯥꯛꯑꯣ ꯂꯥꯎꯑꯣ ꯂꯥꯎꯑꯣ ꯄꯨꯡꯕꯤꯒꯦ ꯄꯨꯕꯤꯒꯦ ꯅꯪ ꯃꯁꯨ ꯃꯁꯛ ꯐꯖꯕꯤ ꯃꯔꯝ ꯃꯣꯛꯄꯤ ꯆꯠꯂꯗꯤ ꯉꯥꯁꯨ ꯌꯥꯝꯅ ꯐꯒꯅꯤ
ꯉꯥ ꯃꯁꯛ ꯎꯗꯕ ꯀꯨꯏꯔꯦ
ꯑꯥ ꯂꯣꯏꯔꯦꯍꯦ ꯑꯗꯨꯗꯤ
ꯀꯥꯎꯔꯦ ꯅꯠꯇꯦ ꯊꯥꯔꯣꯏꯒꯨꯝꯕꯗꯤ ꯂꯩꯕ꯭ꯔꯥ
ꯊꯔꯣꯏꯕꯨꯗꯤ ꯊꯔꯣꯏꯕꯨꯗꯤ ꯂꯩꯌꯦ ꯑꯗꯨꯕꯨ ꯍꯧꯖꯤꯛꯇꯤ ꯊꯔꯣꯏꯗꯣ ꯄꯤꯛꯏꯕ ꯑꯗꯨꯒꯤꯅꯦ꯫
ꯑꯣ ꯊꯔꯣꯏꯒꯨꯝꯕꯁꯨ ꯌꯥꯝ ꯂꯩꯔꯗꯤ ꯐꯥꯗ
ꯊꯔꯣꯏ ꯈꯨꯟꯒꯦ ꯇꯧꯕꯅꯤꯅꯦ ꯊꯔꯣꯏꯁꯨ ꯄꯥꯝꯃꯤꯅꯦ ꯑꯩꯗꯤ ꯍꯥꯥ
ꯑ ꯖꯨꯄꯥꯏꯗꯅꯤꯛ ꯑꯗꯨ ꯌꯥꯝꯃꯦ ꯑꯗꯣ ꯍꯧꯖꯤꯛꯒꯤꯗꯤ ꯄꯤꯛꯏꯕ꯫ ꯍꯧꯖꯤꯛꯇꯤ ꯅꯪꯒꯨꯝꯅꯀꯣ ꯌꯥꯝ ꯄꯤꯛꯏꯕ꯫
ꯑꯤꯁ ꯀꯅꯥꯅ ꯑꯩꯕꯨ ꯄꯤꯛꯑꯦ ꯍꯥꯏꯕ ꯅꯪ ꯀꯃꯥꯏꯅ ꯈꯪꯒꯦ
ꯑꯩ ꯑꯣ ꯄꯤꯛꯇ꯭ꯔꯨ ꯅꯪ ꯄꯤꯛꯏ ꯈꯪꯉꯦ꯫
ꯅꯪ ꯑꯩꯃꯨꯛ ꯈꯪꯗ꯭ꯔꯅꯤꯗ ꯁꯦꯡꯅ
ꯅꯪ ꯄꯤꯛꯏ ꯍꯥꯏꯕꯗꯣ ꯅꯪꯒꯤ ꯈꯣꯟꯖꯦꯜꯅ ꯇꯥꯛꯏꯕ꯫
ꯑꯤ ꯈꯣꯟꯖꯦꯜꯗ ꯄꯤꯛꯄꯒꯤ ꯅꯠꯇꯦ ꯑꯁꯦꯡꯕꯗ ꯆꯥꯎꯔꯤꯅꯤ ꯅꯪ ꯈꯪꯗꯕꯩꯅꯦ ꯍꯧꯖꯤꯛꯇꯤ ꯃꯤ ꯂꯣꯏꯅ ꯇꯨꯝꯈ꯭ꯔꯦꯕ ꯑꯩ ꯋꯥ ꯀꯟꯅ ꯉꯥꯡꯕ ꯌꯥꯗ꯭ꯔꯦꯕ ꯑꯗꯨꯒꯤꯅꯤ ꯇꯞ ꯇꯞꯅ ꯉꯥꯡꯉꯤꯗꯣ꯫
ꯅꯪ ꯅꯪꯅ ꯅꯪꯅ ꯇꯞꯅ ꯉꯥꯡꯉꯁꯨ ꯑꯩꯗꯤ ꯑꯗꯨꯝ ꯇꯥꯏꯌꯦ ꯏꯕꯦꯝꯃ ꯅꯨꯡꯁꯤꯕꯤ꯫
ꯇꯥꯗ꯭ꯔꯗꯤ
ꯅꯪ ꯄꯤꯛꯏ ꯍꯥꯏꯕ ꯑꯩ ꯑꯩ ꯈꯪꯉꯤꯗ꯫
ꯍꯣꯏ ꯆꯨꯝꯃꯦꯗ ꯄꯤꯛꯏꯗ ꯄꯤꯛꯇ꯭ꯔꯨꯅꯦ ꯄꯤꯛꯇ꯭ꯔꯨ꯫
ꯇꯨ ꯑꯩ ꯍꯥꯏꯔꯤꯕ ꯄꯤꯛꯏꯕ
ꯏꯅꯨ ꯐꯥꯕꯅꯦ
ꯉꯁꯤ ꯉꯁꯤ ꯗꯤ ꯀꯔꯤ ꯍꯤꯟꯖꯥꯡ ꯆꯥꯔꯒꯦ
ꯑꯩ ꯉꯁꯤ ꯆꯥꯝ ꯊꯣꯡꯅꯦ ꯏꯃꯥꯟꯅꯕꯤ ꯈꯣꯏꯗ ꯆꯥꯔꯦ꯫
ꯍꯥꯎꯕ꯭ꯔꯥ
ꯊꯣꯡꯂꯝꯃꯦ ꯍꯣꯏ ꯍꯥꯎꯗꯤ ꯍꯥꯎꯋꯦ ꯇꯨ ꯏꯟꯁꯥꯡꯗꯣ ꯊꯥꯎ ꯌꯥꯝ ꯃꯟꯕꯗꯨꯒꯤ ꯆꯥ ꯆꯪꯕ ꯌꯥꯗꯦꯕ꯫ ꯗꯞꯇꯣ ꯊꯥꯎ ꯌꯥꯝ ꯆꯥꯅꯤꯡꯗꯦ ꯑꯩꯗꯤ
ꯑꯁ ꯊꯥꯎꯗꯤ ꯌꯥꯝ ꯆꯥꯅꯨꯀꯣ ꯏꯕꯦꯝꯃꯥ ꯍꯛꯆꯥꯡ ꯁꯣꯛꯄꯅꯤ꯫
ꯆꯥꯅꯤꯡꯉꯦ ꯆꯥꯅꯤꯡꯕ ꯐꯥꯎꯗꯦ ꯌꯥꯝꯃꯜꯂꯗꯤꯀꯣ ꯀꯩꯅꯣꯝ ꯇꯧꯋꯦ ꯆꯥꯛ ꯆꯥꯕ ꯀꯥꯟꯗ ꯆꯥꯅꯤꯡꯗꯦꯕ
ꯑꯗꯣꯀꯣ ꯅꯪꯅ
ꯑꯩꯗꯤ ꯆꯝꯐꯨꯠꯒꯨꯝꯕꯅ ꯍꯦꯟꯅ ꯄꯥꯝꯃꯦ꯫
ꯑꯣ ꯆꯝꯊꯣꯡꯗꯤ ꯈ꯭ꯋꯥꯏꯗꯒꯤ ꯑꯩꯒꯤ ꯐꯦꯚꯣꯔꯥꯏꯠꯅꯦ꯫
ꯅꯣꯏꯗꯤ ꯉꯥꯁꯤ ꯉꯥ ꯐꯥꯔꯨꯕ ꯆꯠꯄꯅꯤꯅ ꯉꯥ ꯌꯦꯟꯁꯥꯡ ꯊꯣꯡꯂꯝꯒꯅꯤꯅꯦ ꯑꯗꯨꯗꯤ
ꯑꯩꯈꯣꯏꯔꯣ
ꯎꯝ
ꯉꯥ ꯆꯥꯗ꯭ꯔꯥꯗꯤ ꯀꯩꯅꯣ
ꯌꯥꯝ
ꯑꯥ
ꯉꯥꯗꯣ ꯌꯥꯝ ꯆꯥꯎ ꯆꯥꯎꯕꯁꯨ ꯂꯩꯕ꯭ꯔꯥ
ꯍꯣꯏ ꯌꯥꯝ ꯆꯥꯎꯕꯨ ꯆꯥꯎꯁꯤꯜꯂꯛ ꯑꯗꯤ ꯄꯤꯛ
ꯗꯨꯗꯤ ꯌꯣꯟꯅꯤꯡꯉꯥꯏꯔ ꯅꯠꯇ꯭ꯔꯒ ꯅꯣꯏ ꯆꯥꯅꯤꯡꯉꯥꯏ ꯈꯛꯇꯔꯥ
ꯑꯩꯈꯣꯏ ꯆꯥꯅꯤꯡꯉꯥꯏꯅꯦ ꯍꯧꯖꯤꯛ ꯑꯩꯈꯣꯏꯅ ꯐꯥꯒꯗꯕ ꯉꯥꯁꯦ ꯇꯥꯡꯉꯦꯕ ꯑꯗꯨꯗꯨꯒꯤꯀꯣ
ꯉꯥ ꯐꯥꯕꯁꯨ ꯂꯨꯢꯕ ꯑꯗꯨꯒꯤ ꯑꯩꯈꯣꯏ ꯄꯥꯛ ꯌꯨꯝꯗꯦꯕ ꯑꯗꯨꯝ ꯑꯈꯣꯏ ꯗꯨꯝ ꯆꯥꯔꯝꯃꯤꯅꯤ ꯐꯥꯔꯒ
ꯑꯗꯨꯅꯦ ꯉꯁꯤꯗꯤ ꯗꯨꯝ ꯐꯥꯕ ꯆꯠꯂꯦ ꯍꯣꯏ ꯃꯊꯪꯗ ꯑꯃꯨꯛ ꯆꯠꯂꯗꯤ ꯑꯩ ꯑꯩꯕꯨꯁꯨ ꯀꯧꯕꯤꯌꯨ ꯀꯣ
ꯀꯨꯕꯤꯒꯦ ꯀꯧꯕꯤꯒꯦ ꯢꯆꯟ ꯍꯣꯏꯅꯦ ꯀꯣꯜꯕꯤꯒꯦ ꯏꯆꯟ ꯅꯨꯄꯤ ꯃꯔꯝ ꯑꯣꯛꯄꯤ
ꯍꯌꯦꯡꯃꯨꯛ ꯀꯧꯗꯕꯤꯗ ꯅꯊꯟꯗ ꯆꯠꯂꯗꯤ ꯎꯝ ꯅꯣꯏ ꯌꯨꯝꯗ ꯑꯩ ꯂꯥꯛꯑ
ꯀꯣꯕꯤꯒꯦ ꯀꯩꯅꯣ ꯑꯦ ꯑꯦ ꯅꯪ ꯑꯗꯨ ꯑꯣꯏꯇꯥꯔꯗꯤ ꯑꯩꯅ ꯅꯪꯕꯨ ꯍꯦꯛ ꯇꯧꯔꯗ ꯑꯗꯨꯗꯤ ꯑꯩ ꯅꯪꯃꯨꯛ ꯂꯧꯋꯤꯀꯣ
ꯂꯧꯕꯁꯨ ꯌꯥꯔꯣꯏ ꯅꯪꯅ ꯉꯥ ꯐꯥꯕ ꯆꯠꯄ ꯀꯥꯟꯗ ꯑꯩꯕꯨ ꯀꯧꯗꯕꯒꯤꯅꯦ ꯅꯁꯝ ꯐꯣꯏꯗꯣ
ꯀꯣꯕꯤꯒꯦ ꯀꯣꯕꯤꯒꯦ
ꯁꯣꯏꯗꯕꯤ ꯅꯪ ꯁꯣꯏꯔꯗꯤ ꯍꯦꯛ ꯌꯦꯡꯉꯣ ꯑꯩꯗꯤ ꯑꯁꯦꯡ ꯕꯅꯦ
ꯁꯣꯢꯔꯤꯝꯃꯦ ꯀꯩꯅꯣ ꯑꯣꯟꯕꯤꯗꯣꯏꯅꯦ ꯑꯩꯁꯨ ꯈꯪꯉꯦ ꯅꯪꯁꯨ ꯉꯥ ꯐꯥꯕ ꯆꯠꯅꯤꯡꯉꯦ ꯍꯥꯏꯕꯗꯣ ꯑꯗꯨꯒ ꯉꯥꯖꯨ ꯆꯅꯤꯡꯉꯦ ꯍꯥꯏꯕ
ꯁꯦꯡꯕꯩꯅꯦ ꯑꯩ ꯑꯩ ꯉꯁꯤ ꯄꯥꯎ ꯉꯥ ꯐꯥꯕ ꯑꯝꯇ ꯆꯠꯄ ꯐꯪꯗ꯭ꯔꯤ ꯇꯔꯣꯏ ꯈꯨꯟꯕꯗꯤ ꯐꯪꯉꯦ ꯉꯥ ꯐꯥꯕ ꯀꯩ ꯀꯩꯒꯨꯝꯕꯗꯤ ꯅꯣꯡꯃꯇꯁꯨ ꯆꯠꯄ ꯌꯥꯎꯗ꯭ꯔꯦꯗ ꯑꯩ
ꯑꯈꯣꯏꯗꯤ ꯗꯨꯝ ꯉꯥ ꯐꯕ ꯗꯨꯝ ꯆꯠꯂꯤꯗ
ꯃꯦꯁꯤ ꯑꯩ ꯉꯟꯅ ꯇꯨꯝꯗ꯭ꯔꯗꯤ ꯌꯥꯗꯦ ꯍꯌꯦꯡ ꯕꯣꯜ ꯂꯩꯌꯦ
ꯏꯁ ꯑꯩꯁꯨ ꯕꯣꯜ ꯌꯦꯡꯗꯣꯏꯅꯤ ꯀꯩꯅꯣ
ꯉꯁꯤꯒꯤꯗꯤ ꯌꯦꯡ ꯍꯧꯖꯤꯛꯇꯤ ꯌꯦꯡꯉꯔꯣꯏ ꯍꯌꯦꯡ ꯑꯣꯏꯅ ꯄꯨꯡ ꯃꯔꯤꯗ
ꯍꯣꯏ ꯑꯗꯨꯁꯨ ꯑꯗꯨꯁꯨ ꯑꯩꯁꯨ ꯌꯦꯡ ꯌꯦꯡꯗꯣꯏꯅꯦ ꯔꯣꯅꯥꯜꯗꯣꯅꯤꯗꯣ ꯅꯪꯗꯤ ꯀꯅꯥ ꯀꯅꯥ ꯌꯦꯡ ꯍꯣꯏ ꯅꯥꯟꯗꯣꯁꯨ ꯄꯥꯝꯃꯤ ꯑꯗꯩ ꯅꯪꯁꯨ ꯄꯥꯝꯃꯤ
ꯍꯌꯦꯡ ꯑꯩ ꯍꯥꯏꯒꯦꯁꯦ ꯑꯗꯨꯗ ꯍꯌꯦꯡ ꯄꯨꯡ ꯃꯔꯤ ꯇꯥꯔꯗꯤꯀꯣ ꯑꯩꯕꯨ ꯍꯧꯒꯠꯄꯤꯔꯝꯃꯣ
ꯑꯍꯣꯏ ꯍꯧꯒꯠꯄꯤꯔꯝꯒꯦ ꯏꯕꯦꯝꯃꯥ ꯍꯣꯏ ꯍꯣꯏ ꯍꯧꯒꯠꯄꯤꯒꯦꯕ
ꯑꯗꯨꯁꯨ ꯀꯥꯎꯔꯅꯨꯀꯣ ꯅꯪ ꯑꯃꯨꯛ ꯀꯥꯎꯔꯗꯤ ꯌꯦꯡꯉꯣ
ꯑꯃꯨꯛ ꯑꯩ ꯁꯥꯎꯔꯅꯤ
ꯍꯣꯏꯅꯤ ꯍꯣꯏꯅꯦ ꯑꯩꯩ ꯅꯪꯕꯨ ꯁꯣꯏꯗꯅꯀꯣ ꯍꯧꯗꯣꯛꯄꯤꯔꯦꯝꯒꯦ
ꯑꯗꯨꯒ ꯑꯩ ꯍꯧꯗꯣꯛꯄ ꯀꯥꯟꯗ ꯅꯪꯅ ꯍꯧꯒꯠꯑꯗꯤ ꯀꯃꯥꯏꯅ ꯇꯧꯗꯣꯏꯕ
ꯎꯝ ꯈꯪꯗꯅ ꯅꯪꯅ ꯍꯧꯒꯠꯂꯣ ꯍꯥꯏꯔꯒ ꯑꯩꯅ ꯍꯧꯒꯠꯅꯤꯡꯗ꯭ꯔꯗꯤ ꯑꯗꯨꯝ ꯇꯨꯝꯕ ꯇꯥꯔꯦ ꯀꯩꯅꯣ
ꯑꯦ ꯂꯣꯏꯔꯦꯍꯦ ꯑꯗꯨꯗꯤ ꯅꯪꯁꯨꯨ ꯕꯦꯔꯥꯅꯤ ꯑꯗꯨꯗꯤ
ꯄꯥꯈꯠꯄꯁꯨ ꯌꯥꯎꯌꯦ ꯃꯦꯁꯤꯗꯤ
ꯀꯩꯅꯣ ꯅꯪꯅ ꯍꯥꯏꯁꯦ ꯅꯪ ꯍꯥꯏꯁꯤ ꯀꯩꯅꯣ ꯕꯣꯜꯁꯨ ꯌꯦꯡꯅꯤꯡꯉꯤ ꯍꯥꯏꯌꯦ ꯅꯪꯁꯨ ꯍꯧꯒꯠꯄꯤꯌꯣꯁꯨ ꯍꯥꯏꯑꯦ ꯑꯁ
ꯍꯣꯏ ꯑꯩꯅ ꯇꯧꯕꯗꯨꯗꯤ ꯏꯁꯩꯒꯨꯝꯕ ꯌꯥꯝꯃꯤ ꯌꯦꯡꯅꯤꯡꯉꯤꯅꯦ ꯑꯩꯅ ꯄꯥꯝꯕ ꯑꯃ ꯑꯣꯏꯔꯨꯕꯅꯤꯅ ꯃꯣꯏ ꯁꯥꯟꯅꯔꯅꯤ
ꯑꯗꯨ ꯑꯣꯏꯇꯥꯔꯒꯣ ꯅꯪꯒꯣ ꯇꯨꯝꯃꯨꯅꯨꯀꯣ ꯅꯪ ꯍꯦꯛ ꯇꯨꯝꯅꯤꯡꯕ ꯐꯥꯎꯕ ꯃꯤꯃꯤ ꯁꯤꯡꯁꯨ ꯑꯗꯣ